ꯑ ꯍꯂꯣ
ꯀꯩꯗꯧꯔꯝꯃꯤꯅꯣ
ꯍꯤꯞꯄꯝꯕꯅꯦ
ꯆꯥꯛ ꯏꯁꯤꯡ ꯆꯥꯔꯕꯣ
ꯈꯣꯏ ꯆꯥꯛ ꯆꯥꯛ ꯇꯣꯛꯑꯦ ꯅꯪꯗꯤ
ꯑꯩꯁꯨ ꯆꯥꯔꯦ ꯆꯥꯛ ꯇꯣꯛꯑꯦ ꯀꯩ ꯀꯩ ꯃꯊꯦꯜ ꯆꯥꯔꯕ
ꯉꯁꯤꯗꯤ ꯈꯣꯏ ꯃꯥꯏꯔꯦꯟ ꯊꯣꯡꯉꯦ
ꯑꯣ ꯑꯣ ꯃꯥꯏꯔꯦꯟ ꯑꯃ ꯀꯝꯕ ꯑꯃ ꯑꯍꯥꯎꯕꯤꯗꯨꯔꯣ
ꯑꯍꯥꯎꯕꯤꯗꯣ ꯈꯔ ꯆꯥꯕꯗ ꯈꯔ ꯊꯨꯝꯕ
ꯈꯔ ꯄꯤꯛꯄꯤꯗꯨꯔꯣ
ꯈꯔ ꯄꯤꯛꯑꯦ ꯈꯔ ꯅꯥꯏꯇꯛ ꯇꯥꯕꯗꯣ
ꯇꯥꯕ꯭ꯔꯣ
ꯇꯥꯏ ꯇꯥꯏ
ꯈꯔ ꯑꯄꯤꯛꯄ ꯃꯥꯏꯔꯦꯟꯗꯨꯔꯕ
ꯍꯣꯏ ꯍꯣꯏ
ꯑꯣ ꯑꯍꯥꯎꯕꯅꯦ ꯑꯗꯨꯗꯣ ꯎꯝ ꯑꯗꯨ ꯀꯅꯥꯅ ꯊꯣꯡꯒꯦ
ꯑꯣ ꯊꯣꯡꯕꯗꯤ ꯑꯩꯈꯣꯏ ꯅꯦꯅ ꯊꯣꯡꯉꯦ
ꯑꯣ
ꯎꯝ
ꯅꯪꯗꯤ ꯁꯤꯗ ꯑꯥ ꯍꯥꯏꯔꯣ ꯍꯥꯏꯔꯣ
ꯑꯗꯨꯗꯤ ꯀꯩ ꯏꯟꯖꯥꯡ ꯆꯥꯔꯕ
ꯑꯣ ꯉꯁꯤꯗꯤ ꯀꯩꯅꯣ ꯇꯧꯋꯦ ꯑꯥ ꯑꯩꯈꯣꯏꯒꯤ ꯃ꯭ꯦꯠꯁꯀꯤꯗꯤ ꯑꯥ ꯀꯔꯤ ꯀꯔꯤ ꯎꯝ ꯍꯋꯥꯏ ꯑꯃꯅꯦ
ꯎꯝ
ꯑꯗꯨꯒ ꯈꯣꯡꯗ꯭ꯔꯨꯝ ꯑꯃꯒ ꯊꯣꯡꯉꯦꯕꯀꯣ ꯑꯗꯨꯗꯨꯒ ꯑꯩꯈꯣꯏ ꯑꯃꯨꯛ ꯇꯣꯉꯥꯟꯅ ꯑꯃꯨꯛ ꯌꯦꯟ ꯆꯥꯖꯦ ꯌꯦꯟ ꯆꯥꯅꯤꯡꯉꯦꯅ ꯌꯦꯟ ꯑꯃꯒ ꯊꯣꯡꯉꯦ
ꯑꯥ
ꯑꯗꯣ ꯅꯣꯏꯕꯨ ꯅꯪꯕꯨ ꯑꯥ ꯁꯤꯗ ꯂꯩꯕ꯭ꯔꯣ ꯑꯥꯗ ꯅꯣꯏ ꯑꯥꯗ ꯂꯩꯕ꯭ꯔꯣ
ꯑꯥ ꯑꯥꯗ ꯂꯩꯕ꯭ꯔꯣꯗꯤ
ꯅꯥꯒꯥꯂꯦꯟꯗ ꯂꯩꯕ꯭ꯔꯣ ꯁꯤꯗ ꯂꯩꯕ꯭ꯔꯣ ꯅꯪꯕꯨ ꯍꯨꯖꯤꯛ ꯑꯣ ꯑꯩ ꯅꯪ ꯀꯔꯝ ꯀꯥꯟꯗ ꯑꯃꯨꯛ ꯆꯪꯗꯣꯏꯕ
ꯑꯩ ꯖꯨꯂꯥꯏ ꯇꯥꯡ ꯑꯃꯗ ꯆꯪꯉꯅꯤ
ꯑꯣ ꯅꯣꯏ ꯀ꯭ꯂꯥꯁ ꯀꯩꯀꯥꯗꯤ ꯅꯪ ꯀꯃꯥꯏ ꯀꯃꯥꯏ ꯇꯧꯒꯦ
ꯀ꯭ꯂꯥꯁ ꯍꯧꯖꯤꯛ ꯁꯨꯇꯤ ꯐꯪꯉꯦ ꯁꯨꯇꯤ ꯐꯪꯕꯁꯦ ꯇꯥꯡ ꯇꯔꯥꯗꯒꯤ ꯀ꯭ꯂꯥꯁ ꯍꯧꯔꯅꯤ ꯁꯦꯁꯟ ꯍꯧꯔꯅꯤ
ꯑꯣ ꯑꯁ ꯑꯗꯨꯗꯤ ꯀꯨꯏꯗ꯭ꯔꯦꯅꯦꯀꯣ
ꯀꯨꯏꯗ꯭ꯔꯦ ꯀꯨꯏꯗ꯭ꯔꯦ
ꯎꯝ ꯅꯣꯏꯖꯨ ꯍꯟꯗꯛꯅ ꯑꯔꯣꯏꯕ ꯁꯦꯃꯤꯁꯇꯔ ꯑꯣꯏꯔꯝꯒꯅꯤꯅꯦ
ꯑꯥ ꯍꯟꯗꯛ ꯊꯔꯠ ꯁꯦꯝ ꯀꯥꯗꯨꯏꯅꯦ
ꯑꯣ ꯑꯣ ꯆꯨꯝꯃꯤ ꯆꯨꯝꯃꯤ ꯅꯪ ꯕꯦꯒ ꯆꯍꯤ ꯑꯃ ꯀꯩꯅꯣ ꯂꯩꯀꯣ ꯒꯦꯞ ꯂꯩꯀꯣ
ꯏꯁ ꯑꯥꯗꯣ ꯀꯩ ꯀꯩꯅꯣ ꯇꯧꯕꯁꯦ ꯂꯥꯏꯔꯤꯛ ꯇꯝꯕꯁꯦ ꯅꯨꯡꯗꯤ ꯅꯨꯡꯉꯥꯏꯕꯅꯦꯍꯦ ꯑꯩꯈꯣꯏꯗꯤ ꯂꯣꯏꯁꯟꯒ꯭ꯔꯕꯅꯤꯅ ꯍꯧꯖꯤꯛ ꯋꯥꯏꯗ ꯇꯝꯅꯤꯡꯉꯦ ꯅꯧꯅ ꯀꯥꯅꯤꯡꯉꯦ ꯁ꯭ꯀꯨꯜꯁꯦ
ꯇꯝꯅꯤꯡꯕꯅꯦ ꯅꯨꯡꯉꯥꯏꯕꯅꯦ ꯁ꯭ꯇꯨꯗꯦꯟ ꯂꯥꯏꯐ ꯁꯦꯅꯨꯡꯉꯥꯏꯌꯦ
ꯅꯨꯡꯉꯥꯏꯌꯦ ꯑꯗꯨꯗꯤ ꯅꯪꯗꯤ ꯗꯦꯠ ꯀꯌꯥ ꯆꯪꯗꯣꯏꯕ ꯑꯃꯨꯛ
ꯍꯥꯥ
ꯅꯪꯗꯤ ꯗꯦꯠ ꯀꯌꯥ ꯑꯥꯗꯗ ꯆꯪꯗꯣꯏꯅꯣ
ꯑꯩ ꯗꯦꯠ ꯋꯥꯟꯗ ꯆꯪꯉꯅꯤꯌꯦ ꯖꯨꯂꯥꯏꯒꯤ
ꯑꯣ ꯖꯨꯂꯥꯏꯒꯤ
ꯎꯝ ꯖꯨꯂꯥꯏ ꯗꯦꯠ ꯋꯥꯟꯗ ꯆꯪꯉꯒ ꯖꯨꯂꯥꯏ ꯗꯦꯠ ꯇꯨꯗ ꯌꯧꯒꯅꯤ
ꯑꯣ ꯑꯗ ꯅꯣꯏꯗꯤ ꯀꯩꯗ ꯍꯥꯏꯗꯤ ꯁꯤꯗꯩꯗꯤ ꯐ꯭ꯂꯥꯏꯠꯇ ꯑꯗꯨꯝ ꯆꯠꯂꯦ
ꯁꯤꯗꯒꯤꯗꯤ ꯐ꯭ꯂꯥꯏꯠ ꯆꯠꯂꯦ ꯑꯗꯨꯒ ꯏꯔꯥꯡ ꯀꯟꯕꯅꯤꯅ
ꯑꯥ ꯁꯤꯗꯩꯅ ꯒꯨꯍꯥꯇꯤꯕꯨ ꯑꯥ
ꯁꯤꯗꯒꯤꯅ ꯒꯨꯍꯥꯇꯤ ꯇꯥꯟꯅ ꯐ꯭ꯂꯥꯏꯠꯇꯒꯤ ꯆꯠꯂꯅꯤ ꯒꯨꯍꯥꯇꯤꯗꯒꯤ ꯗꯤꯃꯄꯨꯔ ꯇꯥꯟꯅ ꯇ꯭ꯔꯦꯟꯗ ꯆꯠꯂꯅꯤ
ꯑꯣ
ꯇ꯭ꯔꯦꯟꯗꯒꯤ ꯑꯃꯨꯛ ꯇ꯭ꯔꯦꯟ ꯗꯤꯃꯥꯄꯨꯔ ꯌꯧꯔꯒ ꯍꯣꯏ ꯇꯦꯛꯁꯤꯗꯒꯤ ꯃꯨꯒꯥ ꯀꯣꯍꯤꯃꯥ ꯆꯠꯂꯅꯤ
ꯑꯣ ꯑꯗꯤ ꯅꯣꯏ ꯀꯩꯅꯣꯗꯤ ꯑꯥ ꯕꯔꯥ ꯃꯃꯜꯗꯤ ꯀꯃꯥꯏ ꯀꯃꯥꯏ ꯇꯧꯒꯦꯗꯨꯕꯣ
ꯕꯔꯥ ꯃꯃꯟꯖꯦ ꯒꯨꯍꯥꯇꯤꯒꯤ ꯗꯤ ꯑꯩꯅ ꯍꯟꯗꯛ ꯀꯛꯈꯤꯕꯗꯣ ꯂꯤꯁꯤꯡ ꯃꯉꯥꯒ ꯆꯥꯃꯒ ꯆꯥꯝꯃꯒ ꯀꯨꯟ ꯑꯣꯏꯕ꯭ꯔꯥ ꯀꯨꯟꯊ꯭ꯔꯥ ꯑꯣꯏꯕ꯭ꯔꯥ ꯀꯥꯎꯔꯦ ꯂꯤꯁꯤꯡ ꯃꯉꯥꯗꯤ ꯑꯣꯏꯒꯤꯕꯅꯦꯕꯀꯣ
ꯑꯣ ꯀꯩꯅꯣꯗ ꯑꯥ ꯃꯤ ꯑꯃꯒꯤ ꯑꯣꯏꯅ
ꯍꯣꯏ ꯍꯣꯏ ꯃꯤ ꯑꯃꯒꯤ ꯑꯣꯏꯅ
ꯑꯣ
ꯑꯣ ꯅꯪꯒ ꯊꯣꯛꯂꯛꯄ ꯊꯣꯛꯂꯛꯄꯒꯤ ꯈꯛꯇꯅꯦꯕꯀꯣ ꯑꯗꯨ ꯃꯃꯟꯗꯣ
ꯆꯠꯄꯒꯤ ꯆꯠꯄꯒꯤ ꯃꯃꯟ
ꯑꯣ ꯆꯠꯄꯒꯤ ꯆꯠꯄꯒꯤ
ꯍꯟꯇꯛ ꯍꯟꯇꯛ ꯆꯠꯄꯒꯤꯀꯣ
ꯑꯗꯣ ꯀꯦ ꯎꯝ
ꯊꯣꯛꯂꯛꯄꯒꯤꯗꯤ ꯁꯤꯛꯁ ꯊꯥꯎꯖꯟ ꯑꯦꯠ ꯍꯟꯗ꯭ꯔꯦꯗ ꯁꯨꯃꯥꯏꯅ ꯑꯣꯏꯒꯤꯕꯅꯦ
ꯑꯣ ꯑꯦ ꯃꯤꯅꯗꯤ ꯁꯨꯝ ꯍꯥꯏꯅꯕꯗ ꯑꯈꯣꯏꯒꯤ ꯂꯨꯄꯥ ꯂꯤꯁꯤꯡ ꯑꯍꯨꯝꯗꯒ ꯐꯪꯕꯖꯨ ꯌꯥꯎꯋꯤ ꯀꯥꯏꯅ ꯑꯗꯨꯝ ꯍꯥꯏꯅꯕ ꯍꯥꯏꯇꯥꯔꯦꯀꯣ ꯑꯗꯨꯃꯥꯏꯅꯒꯗꯤ ꯑꯗꯨꯗꯒꯗꯤ ꯑꯗꯨꯝ ꯐꯪꯕ ꯌꯥꯎꯕ꯭ꯔꯣ ꯅꯣꯏ ꯀꯃꯥꯏꯅ ꯇꯧꯒꯦ ꯇꯤꯒꯦ
ꯌꯥꯎ ꯋꯤ ꯎꯝ ꯌꯥꯎꯕ ꯍꯥꯏꯕꯖꯦ ꯍꯣꯏ ꯈꯔ ꯉꯟꯅ ꯀꯛꯑꯒꯗꯤꯀꯣ ꯍꯥꯏꯕꯗꯤ ꯐꯤꯐꯇꯤꯟ ꯗꯦꯖ ꯑꯍꯦꯠ ꯅꯠꯇ꯭ꯔꯒ ꯋꯥꯟ ꯃꯟ ꯑꯦꯍꯦꯠꯇ ꯑꯗꯨꯃꯥꯏꯅ ꯑꯗꯨꯝ ꯑꯩꯈꯣꯏꯅ ꯆꯦꯛ ꯇꯧꯔ ꯀꯛꯑꯒꯗꯤꯀꯣ
ꯑꯥ
ꯑꯗꯨꯃꯥꯏꯅ ꯗꯥꯎ ꯌꯥꯔꯒꯗꯤ ꯂꯤꯁꯤꯡ ꯑꯍꯨꯝꯒ ꯆꯥꯇ꯭ꯔꯦꯠ ꯑꯗꯨꯃꯥꯏꯅꯁꯨ ꯀꯛꯄꯁꯨ ꯌꯥꯎꯅꯕꯅꯦ ꯃꯤꯁꯤꯡꯁꯦ ꯑꯦꯠꯚꯥꯟꯁ ꯀꯛꯄꯗꯣ ꯑꯥ ꯑꯗꯨꯗ ꯈꯔ ꯎꯝ ꯑꯗꯨꯗ ꯈꯔ ꯃꯣꯏ ꯈꯔ ꯊꯦꯡ ꯈꯔ ꯊꯦꯡꯉꯒ ꯀꯛꯑꯒꯅ ꯑꯗꯨꯝ ꯄꯩꯁꯥ ꯃꯃꯜꯗꯣ ꯋꯥꯡꯉꯦ
ꯑꯣ ꯑꯗꯨꯗꯤ ꯑꯗꯨꯝ ꯍꯣꯡꯉꯦꯅꯦꯀꯣ
ꯎꯝ ꯌꯥꯝ ꯇꯥꯡꯕꯖꯨ ꯑꯣꯏꯗꯦ ꯌꯥꯝ ꯍꯣꯡꯕꯖꯨ ꯑꯣꯏꯗꯦ ꯑꯗꯨꯝ ꯔꯦꯟꯖ ꯑꯃꯗꯀꯣ ꯑꯗꯨꯝꯃꯥꯏꯅ ꯑꯣꯏ
ꯑꯗꯨ ꯅꯣꯏ ꯃꯅꯤꯄꯨꯔꯒ ꯅꯥꯒꯥꯂꯦꯟꯒꯗꯤ ꯀꯃꯥꯏ ꯇꯧꯒꯦ ꯂꯩꯕ ꯆꯥꯕꯒꯤ ꯁꯤꯕꯣ ꯅꯨꯡꯉꯥꯏꯕ ꯀꯔꯝꯕꯅ ꯍꯦꯟꯒꯦ
ꯂꯩꯕ ꯆꯥꯕꯖꯤꯗꯤ ꯑꯗꯨꯝ ꯃꯅꯤꯄꯨꯔꯅ ꯍꯦꯜꯂꯦꯕꯀꯣ ꯑꯗꯨ ꯃꯤ ꯐꯕꯖꯤꯅ ꯅꯥꯒꯥꯂꯦꯟꯅ ꯍꯦꯜꯂꯦꯕ
ꯑꯣ ꯅꯥꯒꯥꯂꯦꯟꯅ ꯍꯦꯜꯂꯦꯕ
ꯍꯣꯏ ꯃꯤ ꯐꯕꯖꯤꯅ ꯍꯥꯏꯕꯗꯤ ꯂꯩꯀꯥꯏ ꯃꯤ ꯂꯩꯔꯒꯖꯨ ꯑꯗꯨꯝ ꯏꯪꯅ ꯆꯤꯛꯅ ꯂꯩꯅꯕꯗꯣ ꯃꯅꯤꯄꯨꯔꯗꯖꯨ ꯑꯗꯨꯝ ꯂꯩꯅꯩꯀꯣ
ꯑꯥ
ꯑꯣꯏꯔꯒꯖꯨ ꯑꯗꯨꯝ ꯑꯥꯗ ꯑꯗꯨꯝ ꯂꯩꯑꯔꯕꯅꯤꯅ ꯑꯗꯨꯝ ꯃꯤꯁꯤꯡꯗꯣ ꯐꯖꯅ ꯈꯪꯉꯦꯗꯣ
ꯑꯣ
ꯃꯅꯤꯄꯨꯔꯒꯤꯗꯤ ꯃꯤꯁꯤꯡ ꯌꯥꯝ ꯅꯧꯔꯤꯕꯀꯣ
ꯑꯥꯎ
ꯈꯪꯅꯕ ꯑꯣꯏꯒꯦꯔꯥ ꯀꯩꯅꯣ ꯑꯣꯏꯒꯦꯔꯥ ꯑꯩꯉꯣꯟꯗꯗꯤ ꯌꯥꯝ ꯅꯧꯔꯤꯕꯅꯤꯅ ꯑꯗꯨꯅꯗꯤ ꯍꯥꯟꯅꯒꯤ ꯃꯤꯁꯤꯡꯁꯦ ꯀꯃꯥꯏ ꯀꯃꯥꯏ ꯑꯣꯏꯕꯅꯣꯗꯣ
ꯅꯪꯅ ꯁꯨꯝ ꯀꯩꯅꯣ ꯇꯧꯒꯤꯕꯩꯅꯤꯗ ꯑꯥ ꯍꯥꯏꯗꯤ ꯑꯥꯗ ꯁꯨꯝ ꯂꯩ ꯒꯤꯕꯩꯅꯦꯕꯀꯣ ꯅꯪꯅ ꯁꯨꯝ ꯁꯋꯥꯏꯗ ꯅꯣꯡ ꯐꯥꯗꯣꯛ ꯂꯥꯛꯄꯗꯨꯗ ꯅꯪꯅ ꯈꯪꯗꯕꯒꯤꯅꯦꯕ ꯑꯈꯣꯏ ꯑꯈꯣꯏ ꯑꯈꯣꯏ ꯁ꯭ꯋꯥꯏꯖꯨ ꯑꯗꯨꯝ ꯃꯤꯕꯨꯗꯤ ꯃꯤꯕꯨꯗꯤ ꯐꯕꯅꯦ ꯀꯩꯁꯨꯝ ꯀꯩꯅꯣꯗꯤ ꯇꯧꯗꯕꯅꯦꯕꯀꯣ ꯍꯣꯏ ꯖꯒꯥ ꯈꯔꯗꯕꯨꯗꯤ ꯑꯗꯨꯝ ꯈꯔꯗꯤ ꯑꯗꯨꯝ ꯂꯩꯕꯖꯥꯠꯅꯤ ꯂꯝ ꯂꯝꯒꯤ ꯑꯗꯨꯝ ꯈꯔꯒꯗꯤ ꯂꯣꯏ ꯂꯩꯅꯩ ꯍꯥꯏꯇꯥꯔꯦ ꯁꯤꯒꯨꯝꯕꯁꯤꯗꯤ ꯍꯥꯏꯗꯤ ꯃꯤꯅꯧꯖꯤꯡꯗ ꯑꯈꯣꯏꯒꯤ ꯁꯀꯦꯝ ꯇꯧꯕ ꯍꯥꯏꯖꯤꯗꯤ ꯑꯩꯈꯣꯏ ꯁ꯭ꯋꯥꯏ ꯈꯛꯇ ꯑꯣꯏꯔꯝꯃꯣꯏꯕ ꯑꯇꯣꯞꯄ ꯖꯒꯥꯗꯁꯨ ꯇꯧꯔꯝꯒꯅꯦꯕ ꯂꯣꯏꯅ ꯑꯗꯣ ꯑꯩꯈꯣꯏ ꯁ꯭ꯋꯥꯏꯗꯅ ꯑꯃꯨꯛ ꯑꯗꯨꯒꯨꯝꯕꯩꯗꯤ ꯈꯔ ꯐꯩꯌꯦꯕ ꯀꯦꯝ ꯇꯧꯕꯖꯦ ꯈꯪꯗꯦꯀꯣ ꯑꯩꯈꯣꯏꯅ ꯁꯨꯝ ꯂꯩꯒꯤꯕꯩꯔꯥ ꯅꯠꯇ꯭ꯔꯒ ꯀꯩꯒꯤꯅꯣ ꯍꯥꯏꯕꯗꯨꯗꯤ ꯑꯗꯨ ꯐꯗꯤ ꯐꯕꯅꯦ ꯑꯈꯣꯏ ꯁ꯭ꯋꯥꯏꯖꯤꯅ ꯑꯗꯣ ꯋꯦꯗꯔꯒꯤ ꯃꯇꯥꯡꯗꯤ ꯀꯃꯥꯏ ꯇꯧꯏ
ꯋꯦꯗꯔꯖꯦ ꯃꯅꯤꯄꯨꯔꯒ ꯀꯣꯍꯤꯃꯥꯒ ꯀꯣꯍꯤꯃ ꯅꯒꯥꯂꯦꯟꯖꯦ ꯗꯤꯃꯥꯄꯨꯔꯖꯨ ꯁꯥꯏꯌꯦꯕꯀꯣ
ꯑꯥ
ꯀꯣꯍꯤꯃꯥ ꯑꯈꯣꯏ ꯑꯩꯅ ꯍꯧꯖꯤꯛ ꯍꯧꯖꯤꯛ ꯂꯩꯔꯤꯕ ꯖꯒꯥꯁꯤꯗꯤ ꯏꯪꯉꯦꯕ
ꯑꯣ
ꯁꯥꯔꯒꯁꯨ ꯑꯗꯨꯝ ꯇ꯭ꯋꯦꯟꯇꯤ ꯇ꯭ꯋꯦꯟꯇꯤ ꯁꯚꯦꯟ ꯗꯤꯒ꯭ꯔꯤ ꯁꯦꯜꯁ꯭ꯦꯁ ꯒꯤ ꯃꯊꯛꯇꯗꯤ ꯄꯥꯛ ꯆꯠꯇꯦꯕꯀꯣ
ꯑꯣ ꯑꯗꯨꯗꯤ ꯏꯪꯉꯤꯅꯦ ꯑꯗꯨꯗꯤꯀꯣ
ꯏꯪꯉꯦ ꯏꯪꯉꯦ
ꯑꯣ
ꯏꯪꯉꯒ ꯑꯗꯨꯝ ꯂꯩꯕꯅꯤꯅꯥ
ꯑꯣ ꯑꯩꯗꯤ ꯀꯦꯅꯣ ꯇꯧꯕꯖꯦ ꯍꯥꯏꯗꯤ ꯁꯥꯒꯠꯄꯖꯤꯖꯨ ꯌꯥꯝ ꯄꯥꯝꯖꯗꯦꯕ ꯑꯩ ꯏꯁꯥꯒꯤ ꯑꯣꯏꯅ ꯈꯪꯕ꯭ꯔꯥ ꯏꯪꯕꯖꯤꯅ ꯄꯥꯝꯃꯦꯕ ꯑꯗꯨꯅ ꯑꯏꯪꯕ ꯃꯐꯝꯗ ꯑꯗꯨꯝ ꯂꯩꯅꯤꯡꯕ ꯍꯥꯏꯇꯥꯔꯦꯅꯦ
ꯑꯣ ꯑꯏꯪꯕꯗ
ꯑꯥ ꯁ ꯈꯪꯗꯦ ꯅꯣꯏ ꯑꯗꯨꯗ ꯀꯣꯏꯔꯒ ꯀꯣꯏꯔꯛ ꯀꯣꯏꯕ ꯂꯥꯛꯇꯥꯔꯦ
ꯂꯥꯑꯣ ꯂꯥꯑꯣ ꯐꯟꯖꯨ ꯑꯩ ꯑꯩ ꯂꯣꯏꯅ ꯎ
ꯑꯗꯨꯅꯦ ꯏꯇꯥꯎꯖꯨ ꯂꯩꯔꯕꯅꯤꯅ ꯏꯇꯥꯎꯅ ꯈꯔꯖꯨ ꯈꯪꯉꯝꯃꯅꯤ ꯀꯨꯏꯅ ꯁꯥꯡꯅꯖꯨ ꯂꯩꯔꯛꯑꯕꯅꯤꯅꯀꯣ ꯈꯔ ꯆꯠꯇꯅ ꯄꯨꯗꯅ ꯈꯔ ꯇꯧ ꯇꯥꯕꯅꯤꯅꯦ
ꯍꯣꯏꯅꯦ ꯇꯧ ꯇꯧ ꯇꯧꯗꯣꯏꯅꯤ
ꯎꯝ ꯂꯝ ꯀꯣꯏꯕꯝ ꯈꯣꯠꯐꯝꯗꯤ ꯂꯩꯕ꯭ꯔꯣ ꯀꯃꯥꯏ ꯇꯧꯒꯦ ꯀꯩ ꯀꯩ ꯂꯩꯒꯦ
ꯂꯝꯖꯦ ꯃꯣꯏꯒꯤꯗꯤ ꯑꯌꯥꯝꯕ ꯂꯩꯕꯨꯗꯤ ꯂꯩ ꯂꯩꯔꯒꯖꯨ ꯃꯣꯏ ꯂꯝꯗꯣ ꯌꯥꯝ ꯂꯥꯞ ꯂꯥꯞꯅ ꯂꯩꯕ ꯖꯥꯠꯅꯤꯀꯣ ꯍꯣꯏ ꯃꯅꯤꯄꯨꯔ ꯑꯗꯨꯃꯥꯏꯅꯗꯤ ꯑꯣꯏꯗꯔꯦ ꯍꯥꯏꯕꯗꯤ ꯃꯅꯤꯄꯨꯔꯗꯗꯤ ꯖꯒꯥꯥꯁꯤꯡꯖꯦ ꯐꯖꯅ ꯗꯨꯝ ꯅꯛ ꯅꯩ ꯅꯣꯡ ꯂꯩꯗ
ꯑꯥ ꯑꯥ
ꯏꯋꯥꯡ ꯋꯥꯡꯕꯒ ꯂꯝꯖꯤꯡꯖꯦ ꯑꯌꯥꯝꯕ ꯆꯤꯡ ꯆꯤꯡ ꯅꯨꯡ ꯃꯣꯏꯒꯤ ꯆꯤꯡꯖꯤꯡꯁꯦ ꯈꯣꯏ ꯇ꯭ꯔꯦꯛꯀꯤꯡ ꯑꯣꯏ ꯀꯥꯕ ꯃꯥꯎꯟꯇꯦꯟ ꯍꯥꯏꯀꯤꯡ ꯆꯠꯄ ꯑꯗꯨꯃꯥꯏꯅ ꯑ ꯚ꯭ꯌꯨ ꯌꯦꯡꯕ ꯚ꯭ꯌꯨ ꯌꯦꯡꯕ ꯑꯗꯨꯃꯥꯏꯅꯗꯤ ꯍꯥꯟꯅꯗꯩꯗꯨꯝ ꯐꯖꯔꯦꯀꯣ
ꯑꯣ ꯑꯗꯨꯗꯤ ꯅꯨꯡꯉꯥꯏꯅꯤꯅꯦꯀꯣ ꯑꯗꯨꯗꯤ
ꯅꯨꯡꯉꯥꯏ ꯑꯗꯨꯝ ꯅ ꯅꯦꯆꯔ ꯅꯦꯆꯔ ꯂꯚꯔ ꯑꯣꯏꯔꯒꯅꯤꯀꯣ
ꯑꯥ ꯑꯣ ꯆꯞ ꯆꯥꯕ ꯃꯐꯝꯅꯦꯕ
ꯍꯥꯏꯕꯗꯤ ꯌꯥꯝ ꯑꯗꯨ ꯁꯝꯃꯔꯗꯖꯨ ꯅꯠꯇꯦ ꯋꯤꯟꯇꯔꯗꯖꯨ ꯅꯠꯇꯦ ꯑꯩꯈꯣꯏꯒꯤ ꯏꯁꯄ꯭ꯔꯤꯡ ꯁꯤꯖꯟ ꯂꯥꯛꯄꯖꯦ
ꯑꯥ ꯑꯥ
ꯑꯗꯨꯋꯥꯏꯗ ꯆꯠꯄꯅꯕꯨ ꯈ꯭ꯋꯥꯏ ꯕꯦꯁꯅꯦ
ꯑꯣ ꯆꯠꯅꯤꯡꯉꯤꯍꯦ ꯅꯪꯅ ꯍꯥꯏꯖꯤꯜꯂꯛꯇꯅ ꯂꯥꯛꯄꯨ ꯂꯥꯛꯅꯤꯡꯏ
ꯂꯥꯛꯀꯗꯧꯅꯤ ꯅꯣꯏ ꯑꯆꯨꯝ ꯅꯛꯅ ꯂꯩꯖꯤꯕꯣ
ꯑꯗꯨꯅꯦ ꯑꯗꯨꯗꯤꯀꯣ ꯁꯨꯝ ꯍꯥꯏꯗꯤ ꯀꯅꯣꯖꯦ ꯑ ꯑꯌꯤꯡꯕ ꯃꯐꯝꯖꯦ ꯀꯣꯏꯕ ꯌꯥꯝ ꯆꯠꯅꯤꯡꯕ ꯍꯥꯏꯇꯥꯔꯦ ꯑꯗꯩ ꯑꯁꯥ ꯃꯐꯝꯖꯦ ꯁꯨꯛꯆꯠ ꯆꯠꯅꯤꯡꯗꯦꯕ
ꯑꯩꯖꯨ ꯑꯁꯥꯕꯖꯦ ꯀꯥ ꯍꯦꯟꯅ ꯄꯥꯝꯗꯦ ꯈꯣꯏ ꯃꯅꯤꯄꯨꯔꯖꯤꯅ ꯁꯥꯕꯅꯤꯅꯀꯣ
ꯑꯥ
ꯏꯪꯕꯅꯤꯅ ꯊꯣꯛꯂꯛꯄ ꯌꯥꯝ ꯋꯥꯏꯑꯦꯕ
ꯑꯥ ꯎꯝ ꯈꯪꯗꯦꯗꯥ ꯁꯥꯒꯠꯄꯖꯦ ꯂꯩꯕꯝ ꯆꯥꯕꯝ ꯈꯪꯗꯦꯕ ꯑꯩꯈꯣꯏꯗꯤ ꯑꯃꯨꯛ ꯇꯤꯟꯒ ꯑꯣꯏꯁꯟꯕꯒ ꯐꯣꯡ ꯐꯣꯡ ꯁꯥ ꯂꯩꯌꯦ
ꯑꯣ
ꯎꯝ
ꯁꯥ ꯁꯥꯗꯨꯅ ꯑꯩꯈꯣꯏ ꯑꯥꯗꯨꯅ ꯏꯪꯕꯅꯤꯅ ꯈꯔꯗꯤ ꯅꯨꯡꯉꯥꯏꯔꯦ ꯃꯐꯝꯁꯦ ꯑꯩꯁꯨ ꯋꯥꯏꯕ ꯂꯩꯅꯤ
ꯎꯝ ꯑꯣ ꯐꯔꯦ ꯑꯗꯨꯗꯤ ꯅꯪꯁꯨ ꯂꯩꯔꯣ ꯄꯣꯊꯥꯔꯣ ꯑꯩꯁꯨ ꯇꯨꯝꯅꯕ ꯇꯧꯔꯒꯦ
ꯑꯣ ꯐꯔꯦ ꯐꯔꯦ ꯎꯝ
ꯎ ꯍꯣ ꯍꯣ ꯍꯣ ꯊꯝꯃꯦꯀꯣ
ꯍꯣ ꯊꯃꯣ ꯊꯃꯣ ꯑꯣꯀꯦ ꯒꯨꯠꯅꯥꯏꯠ